ꯍꯜꯂꯣ ꯍꯜꯂꯣ
ꯍꯣꯏ ꯇꯥꯕ꯭ꯔꯣ
ꯇꯥꯏ ꯇꯥꯏ
ꯑ ꯀꯔꯤ ꯇꯧꯋꯦ
ꯁꯨꯝꯗ ꯃꯅꯦ ꯂꯩꯗꯤ
ꯑꯩꯁꯨ ꯑꯗꯨꯃ ꯂꯩꯔꯖꯥꯅ ꯊꯝꯃꯦ ꯇ ꯆꯔ
ꯆꯔꯦ ꯆꯔꯦ ꯅꯪꯗꯤ ꯆꯥꯔꯕꯣ
ꯐꯔꯦꯈꯠꯁꯤꯠ ꯆꯥꯔꯦ
ꯀꯃꯤ ꯊꯁꯒꯦ
ꯑꯩꯈꯣꯏꯗ ꯉꯁꯤ ꯍꯥꯎꯋꯏ ꯃꯈꯈꯣꯏꯗꯤ
ꯑꯪ ꯀꯈꯣꯏ ꯆꯤꯀꯅ ꯊꯣꯡꯉꯦ
ꯑꯁ ꯑꯁ ꯑꯗꯨꯗꯤ ꯍꯥꯏꯕꯅꯤ ꯑꯩꯈꯣꯏꯗꯁꯨ ꯄꯨꯔꯛꯑꯣ ꯄꯨꯔꯛꯄꯤꯌꯣ
ꯄꯔꯦꯀꯦ ꯄꯔꯦꯀꯦ
ꯑꯦꯗꯤ ꯆꯨꯝꯕꯅꯥ ꯀꯣ ꯀꯣ
ꯍꯣꯏ ꯀꯥꯏꯗ ꯂꯩꯒꯦ ꯍꯧꯖꯤꯛꯄꯣ
ꯈꯔꯤ
ꯍꯧꯖꯤꯛꯁꯦ ꯌꯨꯝꯗ ꯂꯩꯕ꯭ꯔꯣ ꯅꯠꯇ꯭ꯔꯒ ꯀꯥꯏꯗ ꯂꯩꯒꯦ ꯍꯥꯏꯕ
ꯑꯗꯤ ꯍꯣꯁꯇꯦꯜꯗ ꯂꯩꯑꯦ
ꯍꯣꯁꯇꯦꯟꯗ ꯀꯩꯀꯩ ꯍꯣꯠꯅꯔꯤꯒꯦ
ꯍꯣꯁꯇꯦꯜꯗ ꯑꯗꯨꯝꯅ ꯐꯝꯕ ꯂꯩꯌꯦ
ꯑꯣ ꯂꯥꯏꯔꯤꯛ ꯇꯝꯕꯤꯔꯣ ꯅꯠꯇ꯭ꯔꯒ ꯊꯕ ꯇꯔꯤꯔꯣ
ꯍꯣꯏ ꯂꯔꯦ ꯇꯝꯃꯦ
ꯑꯣ
ꯎꯝ ꯅꯪꯁꯨ ꯑꯁꯤꯗ ꯂꯥꯎꯔꯒꯣ ꯚꯤꯖꯤꯠ ꯇꯧꯔ ꯑꯩꯈꯣꯏꯒꯤ ꯍꯣꯁꯇꯦꯜꯗꯁꯨ ꯅꯨꯄꯤꯗꯤ ꯌꯥꯝ ꯌꯥꯝ ꯂꯩꯌꯦ
ꯑꯁ ꯌꯥꯔꯅꯤ ꯌꯥꯔꯅꯤ ꯑꯩ ꯂꯩꯔ
ꯅꯪꯣꯗꯁꯨꯨꯝ ꯅꯨꯄꯤꯤ ꯃꯥ ꯄꯤ ꯀꯦ
ꯎꯝ ꯌꯥꯅꯤ ꯌꯥꯅꯤ ꯄꯤꯔꯅ ꯑꯗꯨ
ꯄꯤꯠ ꯄꯥ ꯃꯥꯔꯤꯌꯦ
ꯌꯥꯝ ꯄ ꯀꯨꯝꯕꯤ ꯂꯩꯕ꯭ꯔꯣ
ꯍꯣꯏ ꯁꯤꯗ ꯂꯩꯌꯦ ꯑꯃꯁꯁꯨ ꯑꯄꯤꯠꯄ ꯃꯤ ꯑꯃ ꯂꯩ ꯍꯥꯏꯅ ꯄꯤꯒꯦ ꯑꯩꯉꯣꯟꯗ
ꯑꯣ ꯑꯣ ꯌꯥꯔꯅꯤ ꯌꯥꯔꯅꯤ ꯑꯩꯁꯨ ꯑꯄꯤꯛꯄ ꯂꯩꯗ ꯌꯥꯔꯅꯤꯌꯦ
ꯀꯩꯒꯤꯅꯣ ꯑꯩꯩꯅ ꯄꯤꯒꯦ ꯂꯥꯛꯑꯣ ꯃ꯭ꯌꯨꯖꯤꯛ ꯇꯧꯔꯣ
ꯎꯝ ꯑꯩꯒꯤ ꯑꯄꯤꯛꯄ ꯑꯃ ꯂꯩꯔꯦ ꯑꯗꯨꯝ ꯑꯁꯤꯅꯤ ꯌꯥꯔꯅꯤꯌꯦ ꯑꯇꯣꯞꯄꯗꯁꯨ ꯑꯇꯣꯞꯄ ꯄꯤꯕꯤꯌꯣ
ꯑ ꯑꯇꯣ ꯄꯁꯨꯁꯨ ꯄꯥꯝꯃꯦ ꯅꯅꯥ
ꯑꯦ ꯑꯇꯣꯞꯄ ꯄꯥꯝꯃꯦ ꯍꯥꯏꯕ ꯅꯠꯇꯕ ꯑꯇꯣꯞꯄ ꯃꯤꯗ ꯄꯤꯕꯤꯌꯣꯕ ꯅꯪꯒꯤ ꯑꯄꯤꯛꯄꯗꯣ
ꯦ ꯑꯣꯕꯥꯃꯤꯗꯨ ꯇꯗꯤ ꯄꯅꯤꯟꯔꯤ
ꯑꯇꯣꯞꯄ ꯃꯤꯗ ꯄꯤꯅꯤꯡꯗ꯭ꯔꯦ ꯄꯤꯊꯣꯛꯄꯣꯅꯦ
ꯄꯤꯅꯤꯡꯗꯦ
ꯑꯦ ꯑꯩꯅꯦ ꯑꯄꯤꯛꯄꯗꯣ ꯂꯩꯔꯦꯕ
ꯑꯁꯤꯕ
ꯑꯧ ꯑꯁꯦꯡꯕ ꯂꯩꯔꯦ ꯑꯄꯤꯛꯄ ꯑꯃ ꯂꯩꯔꯦ ꯑꯩꯒꯤ
ꯑꯦ ꯍꯧꯖꯤꯛꯀꯥꯟꯗ ꯅꯨꯄꯥ ꯅꯨꯄꯥ ꯈꯆꯗꯤ ꯊꯥꯖꯗꯦꯀꯣ
ꯍꯧꯖꯤꯛꯀꯥꯟꯁꯤꯦ
ꯍꯣꯏ ꯑꯗꯨꯝꯕꯅ ꯍꯥꯏꯔꯁꯨ ꯑꯩꯗꯤ ꯊꯥꯖꯗꯦ
ꯐꯖꯗꯤꯌꯦ
ꯍꯣꯏ ꯆ ꯆꯠꯗ ꯍꯥꯏꯗꯤ
ꯅꯨꯄꯥ ꯂꯤꯆꯤꯟ ꯌꯥꯝ ꯊꯤꯕ꯭ꯔꯣ
ꯂꯣꯏꯅꯃꯛꯗꯨ ꯊꯤꯗ ꯑꯗꯨꯔꯁꯨ ꯍꯣꯏ ꯅꯨꯄꯥ ꯅꯨꯄꯥꯗꯨ ꯊꯤ
ꯈꯔꯗꯤ ꯊꯤ ꯂꯣꯏꯅꯃꯛꯇꯤ ꯊꯤꯗꯦ ꯅꯠꯇ꯭ꯔꯥ
ꯅꯪꯁꯨ ꯏꯕꯃꯤꯗꯥ ꯂꯥꯏ ꯂꯥꯏꯗ ꯂꯥꯏ ꯂꯥꯏꯕ꯭ꯔꯣ
ꯑꯩꯗꯤ ꯆꯤꯟꯊꯤꯕ ꯃꯤꯅꯦ
ꯃꯔꯣ
ꯃꯥꯅꯦ
ꯑꯣ ꯑꯗꯨꯅꯦ ꯑꯩꯗꯤ ꯊꯖꯗꯦ
ꯑꯩꯁꯨ ꯆꯤꯟꯊꯤꯕ ꯃꯤꯅꯤ
ꯑꯗꯨꯅꯦ ꯅꯨꯄꯥꯁꯤꯡꯁꯨꯗꯤ ꯊꯥꯖꯗ꯭ꯔꯦ ꯍꯧꯖꯤꯛꯀꯝ
ꯊꯥꯖꯍꯧꯍꯦ ꯅꯪꯅ ꯊꯥꯖꯕ ꯑꯃ ꯊꯝꯃꯣ ꯑꯗꯨꯝ ꯊꯥꯖꯔꯗꯧꯅꯦ ꯅꯪꯅꯅꯦ ꯅꯪ ꯊꯖ ꯅꯪꯅ ꯅꯪꯅ ꯊꯥꯖꯕ ꯃꯤꯗꯣ
ꯍꯣꯏ
ꯆꯦꯛꯁꯤꯟꯅ ꯁꯦꯟꯅꯕꯀꯣ ꯑꯗꯨꯝ ꯀꯦꯌꯔ ꯀꯦꯌꯔ ꯑꯦ ꯁꯞꯄꯣꯔꯠ ꯇꯧꯕꯤꯌꯣꯕ ꯈꯪꯕ꯭ꯔꯥ ꯑꯗꯨꯑꯣꯏꯗꯤ ꯑꯗꯨꯝ ꯅꯪꯒꯤ ꯅꯪꯒꯤ ꯅꯪꯒꯤ ꯑꯗꯨꯝ ꯊꯥꯖꯕ ꯃꯥꯡꯍꯜꯂꯔꯣꯏꯗꯧ
ꯑꯗꯨꯒꯨꯝꯕꯗ ꯍꯥꯏꯗꯤ ꯐꯖꯤꯛꯇꯨ ꯎꯝ ꯄꯥꯝꯗ꯭ꯔꯤ
ꯀꯩꯒꯤ ꯄꯥꯝꯗ꯭ꯔꯤꯕ
ꯄ꯭ꯤꯁꯇꯜ ꯂꯩꯄꯗ ꯄꯥꯝꯃꯦ
ꯄꯤꯁꯇ ꯂꯩꯕ ꯄꯥꯝꯃꯦ
ꯍꯣꯏ
ꯐꯤꯁꯇ ꯂꯩꯕꯅꯣ ꯅꯨꯄꯥ ꯑꯃ ꯀꯣꯏꯔꯦ ꯅꯨꯡꯉꯥꯏꯅ ꯂꯩꯝ ꯐꯠꯇ꯭ꯔꯣ
ꯐꯥꯏꯌꯦ ꯑꯗꯨꯅ ꯑꯗꯨꯅ ꯐꯩꯌꯦ ꯍꯧꯖꯤꯛꯇꯣ
ꯍꯧꯖꯤꯛꯇꯤ ꯀꯣꯏꯗ꯭ꯔꯕꯣ
ꯍꯣꯏ
ꯀꯩꯒꯤ ꯀꯣꯏꯗ꯭ꯔꯤꯕ
ꯅꯨꯄꯥꯗ ꯅꯨꯄꯥꯁꯤꯡꯗ ꯊꯥꯖꯗꯦ ꯑꯗꯨꯅꯦ ꯀꯣꯏꯗ꯭ꯔꯤ
ꯅꯨꯄꯥ ꯊꯥꯖꯗꯕꯩ ꯀꯨꯏꯗ꯭ꯔꯦ
ꯍꯣꯏ
ꯑꯣ ꯊꯥꯖꯔꯗꯤ ꯀꯣꯏꯗꯧꯕ
ꯍꯣꯏ ꯍꯣꯏ ꯆꯨꯝꯃꯦ
ꯎꯝ ꯑꯗꯨꯗꯤ ꯍꯌꯦꯡꯀꯣ ꯑꯥ ꯀꯩꯅꯣꯗꯒꯤꯅꯦ ꯑꯉꯥꯡ ꯃꯆꯥ ꯄꯤꯇ꯭ꯔꯨ ꯑꯃ ꯂꯩꯕꯗꯣ ꯈꯪꯉꯦꯗꯅ ꯕꯦꯕꯤꯗꯒꯤꯅꯦ
ꯀꯗꯩꯗ
ꯑꯉꯥꯡ ꯃꯆꯥ ꯃꯆꯥ ꯑꯉꯥꯡ ꯃꯆꯥ
ꯑꯣ ꯑꯥ
ꯕꯦꯕꯤꯗꯒꯤ ꯁꯦꯝꯀꯠꯂꯒꯅꯦ ꯀꯣꯏꯔꯣ ꯑꯗꯨꯗꯤ ꯊꯥꯖꯔꯗꯧꯅꯤ
ꯍꯣꯏ ꯍꯣꯏ ꯅꯪꯅ ꯄꯨꯔꯛꯑꯣ ꯁꯤꯗ ꯅꯪ ꯅꯪꯒ ꯑꯗꯨꯒ ꯅꯪꯒꯤ ꯅꯨꯄꯤꯗꯨꯀꯣ
ꯑ
ꯅꯈꯣꯏ ꯅꯨꯄꯥꯥꯏꯅꯤ ꯂꯥꯛꯄꯤꯔꯣ ꯀꯣ
ꯑꯣ ꯑꯣ ꯂꯥꯛꯀꯦ ꯂꯥꯛꯀꯦ ꯀꯩ ꯂꯝꯗ ꯂꯥꯛꯑꯣ ꯍꯥꯏꯅꯣ
ꯍꯣꯏ ꯅꯈꯣꯏ ꯅꯕꯥꯏꯅꯦ ꯇꯧꯔꯒ ꯄꯤꯔꯣ ꯑꯩꯉꯣꯟꯗ ꯅꯨꯄꯥ ꯃꯆꯥ ꯑꯃ ꯑꯉꯥꯡꯗꯣ
ꯑꯣ ꯄꯤꯒꯦ ꯑꯣꯔꯐꯔ ꯍꯣꯝꯗꯤ ꯑꯣꯏꯔꯁꯨ ꯌꯥꯕ꯭ꯔꯣ
ꯍꯥꯥ
ꯑꯣꯔꯐꯥꯝ ꯍꯣꯝꯗ ꯑꯣꯏꯔꯁꯨ ꯌꯥꯕ꯭ꯔꯣ
ꯀꯔꯤ
ꯑꯣꯔꯐꯥꯟ ꯍꯣꯝꯗꯒꯤ ꯑꯣꯏꯔꯁꯨ ꯌꯥꯕ꯭ꯔꯥ ꯍꯥꯏꯕ
ꯅꯠꯇꯦ ꯅꯈꯣꯏꯒꯤꯅꯦ ꯅꯈꯣꯏꯒꯤ ꯅꯠꯄꯤꯔꯣ ꯍꯥꯏꯅ ꯍꯥꯏꯕꯗꯨ
ꯑꯩꯈꯣꯏꯒꯤ
ꯍꯣꯏꯦ
ꯍꯥꯏꯗꯤ ꯑꯇꯣꯞꯄꯒꯤꯗꯤ ꯂꯣꯏꯅꯤꯡꯗꯦ ꯅꯈꯣꯏꯒꯤ ꯂꯧꯒꯦ
ꯑꯩꯈꯣꯏꯒꯤꯗꯤ ꯂꯩꯇꯦꯗ
ꯎꯝ ꯑꯗꯨꯅꯦ ꯍꯧꯖꯤꯛꯇꯨ ꯂꯩꯇꯦ ꯑꯗꯨꯅꯦ ꯇꯧꯔꯒ ꯄꯤꯔꯣ ꯑꯗꯨꯝ ꯍꯩꯔꯅꯤ
ꯍꯧꯖꯤꯛꯇꯤꯅꯦ ꯑꯩꯈꯣꯏ ꯑꯩꯈꯣꯏꯒꯤꯗꯤ ꯍꯧꯖꯤꯛ ꯅꯨꯄꯥ ꯇꯥꯡꯉꯦ
ꯎꯝ ꯀꯩꯗꯧꯔꯝꯃꯤꯅꯣ ꯍꯧꯖꯤꯛ
ꯑꯗꯨꯝꯅ ꯐꯝꯃꯒ ꯂꯩꯌꯦ ꯑꯗꯨꯒ ꯍꯧꯖꯤꯛ ꯇꯨꯀꯣ ꯎꯝ ꯋꯦꯠ ꯇꯧꯔꯒꯗꯤ ꯄ꯭ꯔꯦꯛꯇꯤꯀꯦꯜ ꯒꯥ ꯁ꯭ꯄꯦꯡꯒꯦ ꯐꯨꯠꯕꯣꯜ ꯌꯦꯡꯉꯦ ꯑꯗꯨꯅ ꯊꯝꯂꯒ ꯋꯦꯠ ꯇꯧꯋꯦ
ꯑꯣ
ꯅꯪ ꯎ ꯍꯣꯏ ꯑꯗꯤ ꯐꯨꯠꯕꯣꯜ ꯇ ꯅꯪꯗꯤ
ꯑꯩꯁꯨ ꯌꯦꯡꯉꯤ ꯅꯪ ꯀꯔꯝꯕ ꯁꯞꯄꯣꯔꯠꯇ ꯀꯔꯝꯕ ꯇꯤꯝꯅ ꯁꯞꯄꯣꯔꯠ ꯇꯧꯒꯦ ꯋꯥꯔꯜ ꯀꯞꯁꯤꯕꯣ
ꯑꯩꯗꯤ ꯑꯔꯖꯦꯟꯇꯤꯅꯥꯅꯤ
ꯑꯣ ꯑꯗꯨ ꯅꯪ ꯆꯞ ꯃꯥꯟꯅꯔꯦ ꯏꯕꯥꯅꯤ ꯏꯕꯥꯅꯤ ꯁꯦꯝꯅꯦ ꯑꯗꯨꯗꯤ
ꯑꯣ ꯐꯔꯦ ꯑꯗꯨꯗꯤ ꯐꯔꯦ ꯑꯥ ꯑꯩꯗꯤ ꯑꯇꯩꯗꯨꯗꯤ ꯑꯩꯗꯤ ꯄ꯭ꯔꫭꯇꯨꯒꯜꯖꯨ ꯄꯥꯝꯗꯦ
ꯄ꯭ꯔꫭꯇꯨꯒꯜꯖꯨ ꯄꯥꯝ ꯑꯩꯁꯨ ꯄꯥꯝꯗꯦ
ꯃꯈꯨ ꯍꯣꯏ ꯃꯈꯣꯏꯁꯨ ꯍꯥꯏꯌꯦ ꯑꯗꯨꯒ ꯐꯖꯅ ꯂꯩꯇꯣꯔꯔ ꯇꯧꯔꯦ ꯁꯨꯝ ꯃꯈꯣꯏꯒꯤ ꯁꯦꯟ
ꯑꯥ
ꯃꯈꯣꯏꯒꯤ ꯁꯦꯠꯅ ꯀꯔꯤ ꯀꯔꯤ ꯍꯥꯏꯕꯗꯣ ꯍꯥꯏꯗꯤ ꯅꯨꯡꯉꯥꯏꯇ꯭ꯔꯦ ꯑꯗꯨꯅꯦ ꯎ ꯄ꯭ꯔꯦꯛꯇꯤꯀꯦꯜ ꯂꯣꯏꯅꯃꯛ
ꯑꫭ ꯃꯤ ꯀꯌꯥ ꯂꯩꯒꯦ ꯅꯣꯏ ꯑꯗꯨꯗ ꯍꯣꯁꯇꯦꯜꯗ
ꯍꯣꯏ ꯍꯣꯁꯇꯦꯜꯗ ꯃꯤ ꯑꯩꯈꯣꯏꯗꯨ ꯁꯚꯦꯟꯇꯤ ꯐꯣꯔ ꯂꯩꯌꯦ ꯑꯗꯨ ꯑꫭꯏꯔꯁꯨ ꯑꯩꯈꯣꯏ ꯍꯧꯖꯤꯛ ꯂꯦꯠꯇ ꯃꯤ ꯑꯌꯨꯝ ꯈꯛꯇ ꯂꯩꯌꯦ ꯔꯨꯝꯝꯗ ꯂꯩ
ꯑꯣ ꯅꯣꯏ ꯑꯗꯨꯗꯤ ꯑꯗꯨꯗꯩ ꯂꯥꯏꯔꯤꯛꯇꯝ ꯆꯡꯂꯛ ꯏꯅꯤꯅꯦꯀꯣ
ꯎꯝ
ꯑꯗꯨꯗꯤ ꯑꯁꯤ ꯂꯣꯏꯔꯗꯤꯅ ꯀꯔꯤ ꯇꯧꯒꯦ
ꯑꯩꯔꯣ
ꯍꯣꯏ
ꯑꯩꯗꯤ ꯅꯣꯡꯃꯒꯤ ꯈꯔ ꯆꯠꯂꯦ ꯈꯪꯕ꯭ꯔꯥ ꯈꯔ ꯆꯠꯂꯦ ꯑꯗꯒꯤ ꯌꯨꯝꯗ ꯈꯔ ꯇꯨꯝꯃꯦ
ꯑ
ꯑꯗꯩ ꯈꯔ ꯀꯣꯏꯆꯠ ꯆꯠꯂꯦ ꯈꯪꯕ꯭ꯔꯥ ꯑꯗꯨꯒ ꯑꯗꯨꯝ ꯂꯩꯔꯤꯌꯦ꯫
ꯑꯣ꯫
ꯅꯪꯗꯤ ꯀꯩ ꯀꯔꯤ ꯉꯁꯤ ꯀꯩꯀꯩ ꯊꯕꯛ ꯇꯧꯔꯨꯒꯦ ꯑꯁꯤ ꯅꯣꯡꯃꯒꯤ꯫
ꯉꯑꯁꯤꯗꯣ ꯀꯔꯤꯁꯨꯇꯧꯗꯦ ꯀ꯭ꯂꯥꯁ ꯎꯝ ꯀ꯭ꯂꯥꯁ ꯀ꯭ꯂꯥꯁ ꯀ꯭ꯂꯥꯁ ꯆꯠꯂꯦ ꯑꯗꯨꯒ ꯑꯗꯨꯒ ꯑꯃꯨꯛꯀ ꯂꯥꯛꯂꯒ ꯎꯝ ꯑꯗꯨꯇꯤꯗꯁꯨ꯫ ꯆꯠꯂꯦ ꯑꯗꯨꯒ ꯍꯜꯂꯥꯛꯂꯒ ꯇꯨꯃꯤꯟꯅ ꯐꯝꯃꯥ ꯂꯩꯌꯦ ꯔꯦꯁ ꯇꯣꯔ ꯂꯩ ꯀꯔꯤꯁꯨ ꯇꯧꯗꯦ꯫
ꯑꯣ꯫
ꯑꯗꯨꯗꯈꯠꯇ ꯇꯋꯦ꯫
ꯍꯌꯦꯡꯒꯤ ꯀꯩꯀꯩ ꯄ꯭ꯂꯥꯟ ꯂꯩꯒꯦ꯫
ꯍꯌꯦꯡꯗꯨ ꯃꯄꯥꯝꯇ ꯊꯧꯔꯒ ꯅꯨꯄꯥ ꯊꯤꯡꯒꯦ ꯊꯤꯡꯒꯦ
ꯃꯄꯥꯝꯗ ꯊꯤꯟꯗꯣꯏꯅꯦ꯫
ꯍ‌ꯣꯏ ꯃꯄꯟꯗ ꯇꯧꯔ ꯊꯤꯟꯒꯦ꯫
ꯀꯅꯅꯣ ꯃꯄꯥꯝ ꯊꯤꯔꯤꯁꯤꯕꯣ꯫
ꯑꯩ ꯑꯩ ꯑꯩꯒꯤꯗꯨ ꯑꯩꯒꯤ ꯊꯤꯡꯒꯦ ꯍꯧꯖꯤꯀꯟꯗ‌ꯣ ꯑꯩ ꯅꯨꯄꯥ ꯂꯩꯇ‌‌ꯦ ꯑꯗꯨꯅ ꯅꯨ ꯃꯄꯥꯟ ꯊ‌‌ꯣꯔꯛꯑꯒ ꯊꯤꯟꯒ‌ꯦ꯫
ꯍꯧꯖꯤꯛꯀꯥꯟ ꯅꯨꯄꯥ ꯑꯝꯇ ꯄ꯭ꯔꯄꯣꯁ ꯇꯧꯔꯛꯇꯕ ꯅꯠꯇ꯭ꯔꯒ ꯅꯁꯥꯅ ꯄꯥꯝꯗꯕꯩꯔꯣ꯫
ꯍꯥ꯫
ꯅꯨꯄꯥꯁꯦ
ꯍꯣꯏ
ꯅꯪꯅ ꯑꯝꯇ ꯄꯥꯝꯗ꯭ꯔꯕꯕ ꯑꯄꯥꯝꯕ ꯂꯩꯇ꯭ꯔꯕꯣꯕ꯫
ꯑꯁꯤ ꯁꯤꯗ ꯑꯗꯨꯝ ꯂꯩꯇꯦ ꯑꯗꯨꯅꯦ ꯃꯄꯥꯟꯗ ꯊꯣꯛꯂꯒ ꯌꯦꯡꯒꯦ
ꯑꯣ ꯃꯄꯥꯟꯗ ꯊꯣꯛꯂꯛꯑꯀꯥꯟꯗ ꯌꯦꯡꯒꯦ꯫
ꯍꯣꯏ꯫
ꯑꯣ ꯀꯩ ꯊꯥꯗꯒꯤ ꯊꯣꯛꯇꯣꯏꯅꯣ ꯃꯄꯥꯟꯗ꯫
ꯄꯨꯟ ꯇꯔꯥꯗ꯫ ꯊꯣꯛꯂꯒ
ꯑ ꯅꯣꯏ ꯏꯆꯤꯟ ꯏꯅꯥꯎ ꯀꯌꯥ ꯁꯨꯒꯦ꯫
ꯍꯥ
ꯅ‌ꯣꯏꯒꯤ ꯐꯦꯃꯤꯂꯤ ꯃꯦꯝꯕꯔꯁ‌ꯦ ꯀꯌꯥ ꯁꯨꯒꯦ꯫
ꯑꯩꯈꯣꯏꯗꯤ ꯃꯤ ꯑꯍꯨꯝ ꯂꯩꯌꯦ꯫
ꯑꯍꯨꯝ ꯂꯩꯌꯦ꯫
ꯍꯣꯏ꯫
ꯑꯣ ꯃꯣꯏꯗꯤ ꯌꯨꯝꯄꯥꯟ ꯑꯩꯈꯣꯏꯗꯤ ꯃꯤ ꯇꯔꯨꯛ ꯂꯩꯌꯦ꯫
ꯑꯣ ꯎꯝ ꯑꯩꯒꯤ ꯏꯆꯦꯗꯨꯒ ꯏꯆꯦ ꯑꯃ ꯂꯩꯌꯦ ꯑꯗꯨꯒ ꯑꯩꯒꯤ ꯕ꯭ꯔꯗꯔꯁꯨ ꯑꯃ ꯂꯩꯌꯦ꯫ ꯅꯕꯅꯤꯗ‌ꯨ ꯌꯨꯝ ꯄꯥꯟꯈ꯭ꯔꯦ
ꯌꯨꯝ ꯄꯥꯟꯈ꯭ꯔꯦ
ꯍꯣꯏ ꯃꯆꯥꯁꯨ ꯂꯩꯑꯦ ꯃꯈꯣꯏꯗꯨ ꯍꯥ
ꯅꯪ ꯅꯪ ꯈꯇꯪ ꯉꯥꯏꯔꯕ ꯌꯨꯝ ꯄꯥꯟꯗ꯭ꯔꯤꯁꯦ꯫
ꯍꯣꯏ꯫
ꯑꯣ ꯃꯩꯒꯤ ꯃꯆꯥ ꯌꯥꯎꯈ꯭ꯔꯦ ꯍꯥꯏꯔꯣ꯫
ꯍꯣꯏ ꯃꯈꯣꯏꯗꯨ ꯎꯝ ꯃꯆꯥꯠꯁꯨ ꯌꯥꯎꯋꯤ ꯁ ꯕ꯭ꯔꯥꯗꯔꯗꯨꯀꯣ ꯃꯥꯒꯤ ꯃꯆꯗꯨ ꯃꯔꯤ ꯂꯩꯌꯦ ꯑꯗꯨꯒ ꯑꯩꯒꯤ ꯏꯆꯦꯗꯨ ꯃꯆꯥ ꯍꯧꯖꯤꯛꯅ ꯑꯃ ꯄꯣꯛꯀꯦ ꯄꯣꯛꯀꯦ ꯑꯃ ꯂꯩ
ꯑꯣ ꯅꯪꯗꯤ ꯋꯥꯠꯂꯤꯅꯦ ꯄꯥꯟꯗꯧꯕ
ꯍꯣꯏ ꯑꯩꯗꯤ ꯑꯩꯗꯤ ꯋꯥꯜꯂꯦ ꯑꯗꯨꯒꯤ ꯅꯨꯄꯥꯗꯨ ꯍꯧꯖꯤꯛꯅ ꯊꯤꯔꯦ ꯃꯈꯣꯏꯗꯨꯒ ꯂꯣꯏꯅꯃꯛ ꯊꯤꯔꯒ ꯀꯣꯠ ꯁꯥꯏꯌ‌ꯦ ꯃꯈꯣꯏꯁꯨ
ꯑꯣ ꯅꯨꯄꯥꯗꯤ ꯖꯥꯇꯤ ꯑꯃ ꯍꯦꯛꯇ ꯌꯥꯕ꯭ꯔꯣ
ꯆꯗꯣ ꯑ ꯇꯣꯉꯥꯡꯁꯨ ꯌꯥꯏ
ꯑꯣ ꯀꯀꯥꯏꯕ ꯂꯩꯇꯦꯕ ꯀꯣ
ꯍꯣꯏ
ꯎꯝ ꯎꯝ ꯌꯨꯝꯗꯒꯗꯤ ꯆꯠꯇ꯭ꯔꯕꯣ
ꯎꯝ ꯍꯧꯖꯤꯛꯇꯥꯟꯗꯣ ꯁꯨꯇꯤꯁꯨ ꯂꯩꯇꯦ ꯑꯗꯨ ꯑꯣꯏꯔꯁꯨ ꯑꯩꯈꯣꯏꯒꯤ ꯁꯨꯇꯤ ꯂꯩꯔꯁꯨ ꯑꯗꯨꯏ ꯑꯩꯈꯣꯏ ꯆꯄꯥꯏ ꯌꯥꯗ꯭ꯔꯤ ꯉꯥꯟꯕꯤꯗꯨ ꯐꯠꯇꯦ
ꯂꯝꯕꯤ ꯐꯠꯇꯤꯌ‌ꯦ
ꯍꯣꯏ ꯑꯩꯈꯣꯏꯒꯤ ꯌꯨꯝꯒꯤ ꯂꯝꯕꯤꯗꯣ ꯐꯠꯇ꯭ꯔꯦ ꯍꯧꯖꯤꯛ
ꯑꯣ ꯍꯧꯖꯤꯛꯁꯦ ꯄ꯭ꯔꯣꯕ꯭ꯂꯦꯝ ꯃꯌꯥꯝꯁꯤꯅ ꯆꯠꯄ ꯌꯥꯗ꯭ꯔꯤꯔꯣ
ꯅꯦꯠꯇ‌ꯦ ꯑꯩꯈꯣꯏ ꯎꯝ ꯌꯨꯝ ꯅꯤꯟꯆꯥꯥꯛ ꯎꯝ ꯎꯆꯔ ꯃ ꯄꯗꯤ ꯍꯣꯏ ꯑꯗꯨꯅꯦ ꯍꯣꯏ ꯂꯦꯟꯁ꯭ꯂꯥꯏꯠ ꯇꯧꯔꯒ ꯆꯠꯄ ꯌꯥꯗꯦ
ꯎꯝ
ꯅꯪ ꯍꯛꯖꯤꯀꯥꯟ ꯀꯥꯔꯤ ꯊꯕꯛ‌ ꯇꯋꯦ
ꯑꯩ ꯍꯧꯖꯤꯛꯀꯥꯟꯁꯦ ꯐꯥꯔꯃꯥꯁꯤ ꯇꯧꯔꯤꯌꯦ
ꯑꯣ ꯑꯗꯨꯗꯤ ꯐꯔꯦ ꯅꯪꯗꯤ ꯅꯨꯡꯉꯥꯏꯔꯦ ꯑꯗꯨꯗꯤ
ꯑꯁ ꯅꯨꯡꯉꯥꯏꯕ ꯌꯧꯗ꯭ꯔꯤꯗ ꯋꯥꯠꯅꯤꯗ ꯈꯔꯗꯤ ꯍꯧꯔꯛꯄꯗ ꯉꯥꯏꯔꯤꯕꯀꯣ
ꯍ ꯋꯥ ꯋꯥꯁꯨ ꯋꯥꯏꯖꯔꯤ ꯁ ꯐꯥꯔ ꯂꯩ
ꯑꯥꯎ ꯅꯪꯗꯤ ꯍꯧꯖꯤꯛ ꯀꯩꯀꯩ ꯀꯩꯀꯩ ꯇꯝꯃꯤꯅꯣ
ꯍꯧꯖꯤꯛꯇꯣ ꯑꯩꯈꯣꯏꯗꯣ ꯑꯩꯗꯤ ꯅꯔꯁ ꯇꯝꯃꯦ
ꯑꯣ